ꯍꯜꯂꯣ
ꯎꯝ ꯍꯜꯂꯣ ꯇꯕ
ꯑꯗꯦ
ꯑꯦ ꯇꯥꯕ꯭ꯔꯣ ꯍꯥꯏꯔꯒ ꯇꯥꯗꯤ ꯍꯥꯏꯌꯦꯅ ꯑꯃꯨꯛꯀꯣ
ꯇꯥ ꯇꯥꯗꯦ ꯍꯥꯏꯒ ꯂꯕ ꯀꯅꯤꯅꯦ ꯇꯥꯏ ꯇꯥꯏ ꯇꯥꯏ
ꯀꯩꯗꯕ ꯅ
ꯑꯩ ꯐꯥꯎ ꯃꯈꯥꯗ ꯐꯛ ꯊꯥꯔꯒ ꯍꯤꯞꯄꯒ ꯂꯩꯌꯦ ꯅꯪꯗꯤ
ꯏꯃꯨꯡꯗ ꯂꯩꯌꯦ
ꯑꯩꯁ ꯐꯃꯨꯡꯗ ꯂꯩꯕ꯭ꯔꯣ ꯅꯨꯡꯉꯥꯏꯕ꯭ꯔꯣ ꯐꯃꯨꯡꯗ ꯂꯩꯕ
ꯎꯝ ꯄꯣꯊꯥꯔꯒ ꯂꯩꯕꯅꯤꯅ ꯅꯨꯡꯉꯥꯏꯇꯥꯔꯦꯗꯅ ꯑꯗꯨꯗꯤ
ꯍꯣꯏꯅꯦ ꯍꯣꯏ ꯑꯩꯗꯤ ꯏꯅꯥꯎꯅꯨꯄꯤ ꯏꯆꯦ ꯏꯅꯦ ꯏꯅꯥꯎꯅꯨꯄꯥ ꯃꯣꯏꯒ ꯂꯩ
ꯑꯦ ꯌꯨꯝꯗꯔꯣ
ꯕꯖꯥꯔ
ꯑꯣ ꯑꯣ ꯆꯥꯛꯇꯤ ꯆꯔꯕꯣ
ꯆꯥꯔꯦꯗ ꯑꯃꯨꯛ ꯂꯥꯝꯃꯛꯌꯦ ꯅꯪꯗꯤ ꯆꯥꯔꯕꯣ
ꯆꯥꯗ꯭ꯔꯤꯌꯦ
ꯆꯥꯗ꯭ꯔꯤꯌꯦ ꯀꯔꯤꯒꯤꯅꯣ ꯊꯦꯡꯉꯦꯅꯦ
ꯎꯝ ꯉꯁꯤ ꯈꯔ ꯊꯦꯡꯗꯣꯛꯈ꯭ꯔꯦ ꯑꯗꯣ ꯉꯔꯥꯡ ꯕꯣꯜ ꯌꯦꯡꯕꯔꯣ ꯉꯁꯤ ꯑꯌꯨꯛ ꯕꯣꯜ ꯌꯦꯡꯕꯒꯤ
ꯑꯦ ꯑꯌꯨꯛꯇꯕꯨ ꯑꯌꯨꯛꯇꯨꯗꯤ ꯄꯨꯡ ꯇꯔꯨꯛ ꯃꯈꯥꯏꯗꯅꯦ ꯃꯤ ꯇꯨꯝ ꯄꯨꯡ ꯇꯔꯨꯛ ꯃꯈꯥꯏ ꯑꯣꯏꯔꯦ ꯍꯧꯒꯠꯅꯕ ꯃꯇꯝꯅꯤꯅꯦ
ꯇꯔꯨꯛ ꯃꯈꯥꯏꯗꯨꯗꯤ ꯇꯣꯡꯉꯥꯜꯂꯦ ꯑꯗꯣ ꯑꯅꯤ ꯃꯈꯥꯏꯒꯤꯗꯨ ꯌꯦꯡꯕ ꯉꯔꯥꯡꯗꯤ ꯇꯨꯝꯗꯦꯕ
ꯎꯝ
ꯑꯗꯨꯒꯤꯅꯤ ꯀꯔꯤ ꯃꯊꯦꯜ ꯆꯥꯔꯦ ꯉꯁꯤ
ꯍꯋꯥꯏꯒ ꯌꯦꯔꯨꯝ
ꯅꯣꯏꯗꯤ ꯊꯣꯡꯗ꯭ꯔꯤꯕꯣ
ꯊꯣꯡꯕꯗꯤ ꯂꯣꯏꯔꯦ ꯃꯤ ꯂꯣꯏꯅꯃꯛ ꯃꯤ ꯂꯣꯏꯅꯃꯛ ꯆꯥꯈ꯭ꯔꯦ ꯑꯩ ꯈꯛꯇ ꯉꯥꯏꯔꯦ ꯆꯥꯗ꯭ꯔꯤꯁꯦ ꯆꯥꯅꯤꯡꯕ ꯐꯥꯎꯗꯕ
ꯅꯪ ꯆꯥꯅꯤꯡꯗꯕꯩ ꯅꯠꯇꯦ ꯅꯪꯗꯤ ꯃꯍꯥꯔꯥꯖꯥꯅꯤꯅ ꯑꯣꯏ ꯑꯗꯨꯒꯤ ꯑꯣꯏꯔꯝꯒꯅꯤ
ꯌꯥꯔꯦ ꯑꯁ ꯎꯝ
ꯃꯍꯥꯔꯥꯥꯁ ꯍꯥꯏꯕꯗꯨꯗꯤ ꯑꯣ ꯃꯍꯥꯔꯥꯖ
ꯆꯨꯝꯗ꯭ꯔꯣꯅꯦ
ꯂꯥꯜꯂꯦꯗ ꯑꯗꯨꯗꯤ
ꯏꯁ
ꯉꯁꯤ ꯅꯣꯡꯃꯥꯏꯖꯤꯡ ꯉꯁꯤ ꯅꯣꯡꯃꯥꯏꯖꯤꯡ ꯑꯣꯏꯕꯒꯤ ꯇꯨꯝꯃꯒ ꯂꯩꯕꯅꯤ
ꯑꯣ ꯑꯗꯨ ꯅꯪ ꯊꯕꯛ ꯆꯠꯄ꯭ꯔꯣ
ꯉꯁꯤꯗꯤ ꯅꯣꯡꯃꯥꯏꯖꯤꯡꯅꯤ ꯀꯩꯅꯣ ꯀꯅꯥ ꯊꯕꯛ ꯆꯠꯇꯧꯔꯤꯅꯣ
ꯉꯁꯤ ꯅꯠꯇꯕ ꯉꯁꯤ ꯅꯠꯇꯕ ꯑꯇꯩ ꯑꯇꯩꯒꯤ ꯍꯥꯏꯕꯅꯤꯗ
ꯎꯝ ꯎꯝ ꯆꯠ ꯅꯨꯡꯇꯤꯒꯤꯒꯤ ꯆꯠꯄꯅꯦ ꯅꯣꯡꯃꯥꯏꯖꯤꯡ ꯈꯛꯇꯅꯦ ꯄꯣꯊꯥꯔꯤꯁꯦ
ꯅꯪ ꯀꯔꯤ ꯊꯕꯛ ꯁꯨꯕ꯭ꯔꯣ
ꯊꯕꯛꯁꯦ ꯁꯨꯕ ꯌꯥꯕ ꯑꯗꯨꯝ ꯅꯨꯡꯇꯤꯒꯤ ꯇꯣꯉꯥꯟ ꯇꯣꯉꯥꯟꯜꯂꯒ ꯁꯨꯔꯤꯁꯦ ꯊꯕꯛ ꯍꯥꯢꯁꯦ ꯏꯟꯖꯥꯡ ꯅꯥꯄꯤꯒꯨꯝꯕ ꯂꯧꯕ ꯆꯠꯄꯗꯣ ꯑꯗꯨ ꯈꯛꯇꯅꯦ ꯑꯩꯅ ꯇꯧꯔꯤꯁꯦ
ꯑꯁ ꯑꯗꯨ ꯑꯣꯏꯔꯗꯤ ꯏꯟꯖꯥꯡ ꯅꯥꯄꯤ ꯑꯣꯏꯔꯗꯤ ꯑꯩꯒꯤꯁꯨ ꯄꯤꯔꯛꯑꯣꯗꯅ ꯅꯪꯅ ꯐ꯭ꯔꯤꯗ ꯄꯤꯕ ꯇꯜꯂꯁꯨ ꯂꯩꯕꯤꯒꯦ ꯎ
ꯀꯅꯥꯅꯣ ꯅꯪꯅ ꯂꯧꯅꯤꯡꯉꯗꯤ ꯅꯪꯅ ꯂꯥꯛꯑꯒ ꯂꯧꯕ ꯇꯥꯕ ꯑꯩꯅ ꯑꯃꯨꯛ ꯅꯪꯅꯄꯤꯗ ꯑꯩꯅ ꯂꯧꯕꯨꯛꯇ ꯂꯧꯕ ꯆꯠꯂꯒ ꯅꯉꯣꯟꯗ ꯑꯃꯨꯛ ꯑꯩꯅ ꯊꯤꯡꯗꯣꯏꯕ
ꯅꯪꯁꯦ ꯌꯥꯝ ꯇꯟꯕ ꯃꯑꯣꯡꯅꯤꯅꯦ
ꯑꯗꯨ ꯅꯠꯇꯦ ꯑꯗꯨ ꯂꯧꯅꯤꯡꯕ ꯃꯤꯅ ꯂꯥꯛꯑꯒ ꯂꯧꯗꯣꯏꯅꯤ
ꯅꯣꯏꯅꯦ ꯂꯧꯕ ꯂꯥꯛꯀꯦꯅꯦ ꯅꯣꯏꯒꯤ ꯂꯣꯀꯦꯁꯟ ꯊꯥꯔꯛꯑꯣ
ꯎꯝ
ꯑꯗꯣ ꯀꯔꯤ ꯀꯔꯤ ꯌꯦꯟꯁꯥꯡ ꯅꯥꯄꯤꯔꯣ
ꯆꯥꯕ ꯌꯥꯕ ꯆꯥꯕ ꯌꯥꯕ ꯂꯣꯏꯅꯥ ꯍꯪꯒꯥꯝ ꯍꯪꯒꯥꯝꯗꯤ ꯍꯧꯖꯤꯛ ꯃꯇꯝ ꯅꯠꯇ꯭ꯔꯤꯅꯦ ꯂꯣꯏꯈ꯭ꯔꯤꯅꯦ ꯑꯗꯣ ꯉꯔꯥꯡꯗꯣ ꯎꯁꯣꯏ ꯂꯧꯕ ꯆꯠꯄ
ꯎꯁꯣꯏ
ꯎꯝ ꯎꯁꯣꯏ ꯑꯄ ꯑꯃꯗ ꯂꯧꯕ ꯆꯠꯄ ꯑꯗꯨ ꯋꯥꯔꯦ ꯅꯣꯡ ꯆꯨꯕꯒꯤ
ꯎꯝ ꯑꯗꯣ ꯀꯅꯥ ꯅꯣꯏ ꯏꯃꯥꯅ ꯑꯃꯨꯛ ꯌꯣꯟꯕ ꯆꯠꯄ꯭ꯔꯣ
ꯌꯣꯟꯗꯕ ꯅꯠꯇꯦ ꯆꯥꯅꯕꯅꯤꯍꯦ
ꯑꯩꯗꯤ ꯌꯣꯟꯕ ꯃꯥꯟꯂꯩꯗꯤ
ꯑꯩꯈꯣꯏ ꯏꯟꯖꯥꯡꯒꯨꯝꯕꯗꯤ ꯌꯣꯟꯗꯦꯍꯦ ꯑꯩꯈꯣꯏ ꯆꯥꯅꯕ ꯆꯥꯕ ꯀꯨꯏꯗꯕꯒꯤ ꯆꯥꯅꯤꯡꯉꯦ ꯍꯥꯏꯕ ꯃꯥꯅ ꯆꯥꯅꯤꯡꯉꯦ ꯍꯥꯏꯕꯗꯨꯗ ꯂꯧꯕ ꯆꯠꯇꯅꯦ
ꯑꯣ ꯌꯥꯝ ꯐꯩꯀꯣ ꯃꯤ ꯃꯆꯥꯗꯤ
ꯊꯕꯛ ꯂꯩꯇꯕꯒꯤ ꯑꯗꯨꯝ ꯑꯗꯨꯝ ꯆꯠꯄꯅꯦ ꯉꯔꯥꯡꯗꯒꯤ
ꯅꯪ ꯊꯕꯛ ꯇꯧꯅꯤꯡꯉꯗꯤ ꯇꯝꯄꯥꯛꯇ ꯂꯥꯛꯑꯣꯅꯦ
ꯎꯝ ꯎꯝ ꯈꯪꯗꯦꯅꯦ ꯍꯧꯖꯤꯛꯁꯦ ꯃꯃꯥ ꯍꯣꯏꯅ ꯆꯠꯍꯟ ꯆꯠꯍꯟꯁꯤꯌꯦ ꯑꯩꯁꯤꯗꯤ
ꯀꯔꯤꯔꯣ ꯅꯨꯄꯥꯅ ꯁꯝꯇ ꯑꯣꯏꯕꯒꯤꯔꯣ
ꯎꯝ
ꯑꯣꯁ ꯁꯤꯡꯒꯜ ꯕꯣꯔꯟꯅꯤꯅꯦꯍꯦ
ꯌꯨꯝꯗ ꯂꯩꯔꯒ ꯄꯣꯊꯥ ꯌꯨꯝꯗ ꯂꯩꯔꯒ ꯄꯣꯊꯥꯔꯒ ꯂꯩꯍꯧꯔ ꯂꯩꯔꯣ ꯑꯗꯨ ꯃꯄꯥꯟꯒꯕ ꯑꯗꯨꯝ ꯆꯠꯄꯗꯨ ꯃꯥꯡꯍꯣꯏꯔꯦ ꯆꯠꯍꯟꯅꯤꯡꯗꯕ ꯑꯗꯨꯒꯤ
ꯑꯣ ꯑꯗꯣ ꯅꯪꯗꯤ ꯎ ꯅꯪꯅ ꯅꯨꯄꯥ ꯅꯊꯟꯗ ꯑꯣꯏꯔꯗꯤ ꯅꯆꯦ ꯅꯆꯟ ꯀꯌꯥ
ꯑꯩꯒꯤ ꯏꯆꯦ ꯑꯍꯨꯝ
ꯅꯪꯅ ꯈ꯭ꯋꯥꯏ ꯂꯥꯁ
ꯎꯝ
ꯑꯗꯨꯗꯤ ꯃꯆꯦꯠ ꯑꯍꯨꯝꯒꯤ ꯃꯔꯛꯇ ꯄꯣꯛꯄ ꯃꯅꯥꯎ ꯑꯃꯈꯛꯇꯅꯤꯅꯦ
ꯅꯇꯣꯝꯕ ꯑꯣꯏꯔꯁꯨ ꯂꯨꯅꯗꯤ ꯇꯧꯕꯤꯗꯦꯗ
ꯇꯂꯑꯦ ꯑꯗꯨꯗꯤ ꯍꯥꯏꯒꯅꯨ ꯃꯤ ꯅꯨꯄꯥ ꯑꯃꯈꯛ ꯑꯃꯇꯪ ꯄꯣꯛꯄ ꯑꯇꯣꯝꯕ ꯑꯇꯣꯝꯕꯤ ꯑꯣꯏꯔꯗꯤ ꯃꯃꯥ ꯃꯄꯥ ꯂꯣꯏꯅ ꯂꯨꯅ ꯇꯧꯅꯩ
ꯑꯩꯕꯨꯗꯤ ꯇꯥꯎꯗꯕ ꯀꯩꯒꯤꯅꯣ ꯈꯪꯗꯦ
ꯇꯧꯕꯅꯦ ꯅꯪꯅ ꯆꯤꯟꯊꯤꯃꯤꯅꯦ ꯍꯥꯏꯗꯣꯛꯇꯕꯒꯤ ꯋꯥꯅꯦ
ꯊꯖꯗꯔꯥꯗꯝ ꯂꯥꯛꯑꯒ ꯍꯞꯇꯥ ꯑꯃꯒꯨꯝꯕ ꯑꯩꯈꯣꯏꯗ ꯂꯩꯔꯣ ꯑꯗꯨꯒ ꯌꯦꯡꯉꯣ
ꯂꯦꯛꯑ ꯌꯦꯡꯒꯦꯅꯦ ꯌꯦꯡꯒꯦꯅꯦ ꯀꯌꯥꯝ ꯂꯨꯔ ꯇꯧꯕꯤꯒꯦ ꯍꯥꯢꯕꯗꯣ ꯌꯦꯡꯒꯦ ꯑꯩꯅ
ꯎꯝ ꯉꯁꯤ ꯀꯣꯏꯕ ꯆꯠꯇꯣꯏꯔꯣ
ꯀꯣꯏꯕꯨꯗꯤ ꯆꯠꯂꯣꯏ ꯉꯥꯏꯍ ꯂꯩꯔꯒ ꯕꯖꯥꯔꯗ ꯊꯣꯛꯂꯛꯀꯅꯤ ꯑꯩ ꯐꯣꯟꯣꯟ ꯏ ꯏꯆꯦꯒ ꯏ ꯏꯆꯦꯒ ꯏꯆꯦꯒ ꯏꯃꯥꯟꯅꯕꯤ ꯈꯔꯒ ꯑꯩ ꯀꯣꯂꯦꯖꯀꯤ ꯐꯣꯔꯝ ꯐꯤꯜ ꯑꯞ ꯇꯧꯕꯒꯤ ꯆꯦ ꯆꯥꯡꯁꯨ ꯈꯔ ꯁꯦꯔꯣꯛꯞꯁꯨ ꯇꯧꯊꯣꯛꯀꯗꯕ ꯂꯩ ꯑꯗꯨꯒ ꯄꯣꯠ ꯆꯩꯁꯨ ꯈꯔ ꯂꯧꯒꯗꯕ ꯑꯗꯨꯒꯤ
ꯎꯝ ꯅꯆꯦꯒ ꯆꯠꯇꯣꯏꯔ ꯅꯠꯇ꯭ꯔꯒ ꯀꯅꯥꯒ ꯆꯠꯇꯣꯏꯔꯣ
ꯏꯆꯦꯒꯅꯦ ꯑꯩꯈꯣꯏꯗꯤ ꯏꯆꯦꯒ ꯂꯩꯃꯤꯟꯅꯕꯅꯤꯅ ꯃꯥꯁꯨ ꯁꯟꯁꯀ꯭ꯔꯤꯟ ꯂꯧꯒꯦꯌꯦ
ꯊꯥꯖꯗꯦ ꯊꯥꯖꯗꯦ ꯑꯩ
ꯊꯖꯥꯗꯦ ꯊꯖꯥꯗꯦ ꯅꯪꯒꯤ ꯋꯥ ꯅꯪꯒꯤ ꯋꯥꯗꯨ ꯏꯁꯩ ꯑꯣꯏꯅ ꯁꯛꯄꯤꯔꯕꯅꯦ
ꯏꯆꯦ ꯏꯆꯦ ꯍꯥꯏꯔꯒ ꯋꯥꯗꯗꯤ ꯏꯆꯦ ꯏꯆꯦ ꯍꯥꯏꯔꯒ ꯉꯥꯡꯊꯣꯛ ꯊꯕꯗꯤ ꯏꯆꯦ ꯅꯠꯇꯕ ꯑꯣꯏꯔꯝꯅꯤꯀꯣ
ꯑꯁ ꯑꯩꯈꯣꯏꯗꯤ ꯑꯗꯨꯝꯕ ꯅꯠꯇꯦꯗ
ꯎꯝ ꯃꯤ ꯂꯣꯏꯅꯃꯛꯅꯦ ꯑꯗꯨꯃꯥꯏꯅ ꯍꯥꯏꯁꯦ ꯍꯧꯖꯤꯛꯀꯥꯟ ꯅꯨꯄꯤꯁꯤꯡꯁꯦ ꯑꯗꯨꯒꯨꯝꯕ ꯑꯗꯨꯒꯨꯝꯕ ꯅꯨꯄꯤ ꯅꯠꯇꯦ ꯑꯗꯨꯒꯨꯝꯕꯗꯣ ꯇꯧꯕ ꯅꯠꯇꯦ ꯑꯗꯨ ꯑꯗꯥ ꯍꯥꯏꯔꯒ
ꯋꯥꯔꯤꯗꯤꯕ
ꯑꯗꯨꯕꯨꯗꯤ ꯅꯨꯄꯤ ꯍꯥꯏꯁꯤꯗꯤ ꯂꯣꯏꯅ ꯃꯥꯟꯅꯗꯦꯗꯗꯅ
ꯃꯥꯕꯨꯗꯤ ꯃꯅꯥꯗꯦꯕ ꯀꯣ ꯃꯣꯏꯅ ꯍꯩꯗꯣ ꯂꯥꯜꯂꯤꯗꯣ ꯆꯥꯃꯗ ꯀꯩꯅꯣꯗꯤ ꯃꯥ ꯑ
ꯃꯅꯤ ꯃꯅꯤ ꯑꯩꯗꯤ ꯑꯩꯈꯣꯏ ꯏꯆꯦꯒ ꯆꯥꯛꯀꯗꯕꯅꯤꯗ ꯑꯗꯨꯕꯨꯗꯤ
ꯐꯥꯒꯤ ꯇꯥꯎꯅꯤꯗ ꯁꯨꯝ
ꯌꯥꯏꯗ ꯌꯥꯏꯗ ꯀꯩꯁꯨ ꯀꯥꯏꯗꯦꯗ ꯑꯩꯒꯤ ꯇꯧꯕꯕꯨ ꯀꯩꯁꯨ ꯂꯩꯌꯦ ꯃꯣꯏꯁꯨ ꯎꯝ ꯐꯃꯨꯡ ꯑꯃ ꯑꯃ ꯐꯣꯟ ꯌꯦꯡꯉ ꯂꯩ ꯃꯁꯥ ꯃꯁꯥꯒꯤ
ꯉꯔꯥꯡꯕ ꯕꯣ ꯉꯁꯤ ꯑꯌꯨꯛ ꯕꯣꯜ ꯌꯦꯡꯕꯔꯣ
ꯎꯝ ꯌꯦꯉꯦ
ꯄꯨꯡ ꯑꯅꯤꯒꯤꯗꯨꯗꯤ
ꯌꯦꯡꯗꯦꯗ ꯄꯨꯡ ꯑꯅꯤꯒꯤ ꯌꯦꯡꯉꯗꯤ ꯑꯩꯗꯤ ꯑꯁ ꯇꯨꯝꯕ ꯍꯧꯒꯠꯄ ꯉꯝꯖꯔꯔꯣꯏ
ꯆꯥꯛ ꯌꯦꯟꯖꯥꯡꯁꯦ ꯀꯅꯥꯅ ꯊꯣꯡꯕ꯭ꯔꯣ ꯅꯣꯏꯁꯦ
ꯏꯟ ꯑꯩꯈꯣꯏ ꯏꯅꯦꯅ
ꯅꯪꯗꯤ ꯅꯪꯗꯤ ꯆꯥꯛ ꯏꯟꯆꯥꯡ ꯊꯣꯡꯕ ꯍꯩꯕ꯭ꯔꯣ
ꯍꯩꯇ꯭ꯔꯗꯤ ꯀꯩꯅꯣ ꯅꯨꯄꯤ ꯑꯃ ꯑꯣꯏꯔꯒ
ꯎꯝ ꯎꯝ ꯋꯥ ꯋꯥꯅꯤ ꯀꯣ ꯋꯥꯅꯤ ꯀꯣ
ꯍꯩꯌꯦ ꯑꯩꯈꯣꯏꯗꯤ ꯑꯩꯈꯣꯏꯗꯤ ꯍꯩ ꯂꯣꯏꯅ ꯍꯩꯌꯦ
ꯍꯩꯔꯝꯃꯅꯤ
ꯐꯣꯟ ꯃꯦꯠ ꯐꯣꯟ ꯄꯥꯏꯕ ꯍꯩꯔꯒ ꯀꯔꯤꯒꯤ ꯆꯥꯛ ꯏꯟꯁꯥꯡꯗꯤ ꯊꯣꯡꯕ ꯍꯩꯔꯣꯏꯗꯕꯅꯣ
ꯎꯝ
ꯅꯪ ꯊꯣꯡꯕ ꯍꯩꯇꯕ꯭ꯔꯣ
ꯏꯁ ꯅꯨꯡꯇꯤꯒꯤ ꯊꯣꯡꯕꯅꯤ ꯀꯩꯅꯣ
ꯊꯣꯡꯉꯝꯃꯅꯤ ꯅꯆꯦ ꯑꯍꯨꯝ ꯂꯩꯕꯗꯨꯅ
ꯂꯣꯏ ꯃꯤ ꯌꯨꯝ ꯄꯥꯟꯈ꯭ꯔꯦ
ꯊꯣꯡꯉꯝꯃꯅꯤ ꯑꯃ ꯑꯃ ꯑꯍꯨꯝꯃꯛ ꯂꯣꯏꯅ ꯄꯥꯡꯈ꯭ꯔꯕꯣ ꯍꯥꯏꯁꯦ
ꯎꯝ ꯂꯣꯏ ꯄꯥꯟꯈ꯭ꯔꯦ
ꯁꯤꯁ ꯅꯆꯤꯟ ꯊꯤꯕ ꯍꯧꯖꯤꯛ ꯌꯨꯝꯗ ꯀꯅꯥ ꯀꯅꯥ ꯂꯩꯕ ꯑꯗꯨꯗꯤ
ꯑꯩꯒꯤ ꯃꯃꯥꯒ ꯑꯩꯒꯤ ꯗꯥꯗꯥ ꯑꯃ ꯑꯗꯨꯒ ꯃꯥꯒꯤ ꯅꯨꯄꯤ ꯑꯃ ꯑꯗꯨꯒ ꯑꯉꯥꯡ ꯑꯅꯤ
ꯀꯩꯅꯣ ꯅꯣꯏ ꯅꯆꯦꯗꯤ ꯑ ꯅꯪ ꯅꯣꯏ ꯌꯨꯝꯗ ꯂꯩ ꯂꯩꯕ꯭ꯔꯣ
ꯑꯩ ꯆꯦꯔꯣ
ꯎꯝ
ꯃꯌꯨꯝ ꯂꯣꯏ ꯄꯥꯟꯈ꯭ꯔꯦ
ꯑꯗꯣ ꯅꯪ ꯗꯗꯥ ꯍꯥꯏꯔꯤꯁꯤꯅ ꯀꯔꯝꯕ ꯄꯣꯛꯃꯤꯟꯅꯕ꯭ꯔꯣ
ꯎꯝ
ꯑꯗꯨꯃꯥꯏꯅ ꯍꯥꯏꯕꯅꯦ ꯍꯦꯛꯇ ꯅꯪ ꯅꯨꯄꯥ ꯅꯊꯥꯗꯔ ꯀꯥꯏꯅ
ꯄꯣꯛꯃꯤꯟꯅꯕ ꯍꯥꯏꯁꯦ ꯑꯩꯈꯣꯏꯗꯤ ꯑꯗꯨꯝ ꯄꯣꯛꯃꯤꯟꯅꯕ ꯍꯥꯏꯁꯦ ꯄꯣꯛꯃꯤꯟ ꯄꯣꯛꯃꯤꯟꯅꯕꯗꯤ ꯅꯠꯇꯦꯕꯀꯣ ꯑꯗꯣ ꯑꯩ ꯑꯩꯒꯤ ꯕꯕꯥꯒꯤ ꯃꯌꯥꯝꯕꯒꯤ ꯎ ꯑꯥ ꯃꯆꯥꯗꯣ
ꯎꯝ
ꯑꯗꯨꯗ ꯑꯩ ꯑꯩꯈꯣꯏ ꯌꯨꯝꯗ ꯂꯩꯌꯦꯕꯀꯣ
ꯑꯣ
ꯑꯗꯨꯗ ꯑꯩꯈꯣꯏꯅ ꯃꯣꯏꯗ ꯑꯩꯈꯣꯏ ꯅꯨꯄꯥ ꯅꯨꯄꯥꯗꯣ ꯀꯩꯅꯣ ꯇꯧꯕꯒꯤ ꯂꯩꯇꯕꯒꯤꯀꯣ
ꯎꯝ
ꯃꯃꯥꯅ ꯀꯩꯅꯣ ꯇꯧꯕ ꯃꯥꯜꯂꯦ ꯌꯣꯛꯄ ꯃꯥꯜꯂꯦ
ꯑꯣ ꯑꯗꯨꯗꯤ ꯀꯩꯁꯨ ꯀꯥꯏꯗꯅꯦ
ꯑꯗꯨꯕꯨ ꯍꯧꯖꯤꯛꯇꯤ ꯑꯩ ꯑꯉꯥꯡ ꯑꯣꯏꯔꯤꯉꯩꯗꯒꯤ ꯁꯤꯗ ꯂꯩꯔꯒ ꯀꯩꯅꯣ ꯊꯩꯔꯒ ꯂꯩꯕꯅꯤꯅꯀꯣ ꯄꫭꯛꯃꯤꯟꯅꯕꯅꯦꯅ ꯑꯗꯨꯝ ꯈꯟꯕꯅꯦꯕꯀꯣ
ꯎꯝ
ꯑꯗꯨ ꯑꯗꯨꯗꯤ ꯃꯣꯏꯗꯤ ꯅꯨꯡꯇꯤꯒꯤꯒꯤ ꯑꯗꯨꯝ ꯊꯕꯛ ꯃꯥꯏ ꯃꯥꯏ ꯊꯕꯛꯀꯤ ꯑꯗꯨꯝ ꯆꯠꯄꯅꯤꯅ ꯑꯩ ꯈꯛꯇ ꯑꯗꯨꯝ ꯌꯨꯝꯗ ꯂꯩꯍꯧꯕꯅꯤꯅ ꯑꯩꯅ ꯆꯥꯛ ꯏꯟꯁꯥꯡ ꯂꯣꯏ ꯊꯣꯡꯕꯅꯤ
ꯎ ꯐꯩꯅꯦ ꯅꯨꯄꯥ ꯑꯣꯏꯒꯦꯔꯥ ꯅꯨꯄꯤ ꯊꯕꯛꯀꯤꯗꯤ ꯆꯥꯛꯈꯨꯝꯒꯤ ꯊꯕꯛ ꯑꯣꯏꯔꯗꯤ ꯅꯨꯄꯥ ꯅꯨꯄꯤ ꯈꯥꯏꯕ ꯂꯩꯇꯦ ꯂꯩꯇꯦꯕ ꯍꯩꯔꯗꯤ ꯑꯗꯨꯝ ꯊꫭꯡꯕ ꯌꯥꯔ ꯆꯥꯛ ꯊꯣꯡꯕꯗꯤ ꯅꯨꯄꯤꯒꯤ ꯊꯕꯛꯅꯤ ꯑꯗꯨ ꯑꯗꯥ ꯍꯥꯏꯗꯤ ꯅꯨꯄꯥꯁꯨ ꯂꯣꯏꯅ ꯇꯧꯕ ꯌꯥꯕꯌꯦꯕ ꯍꯩꯩꯔꯗꯤ
ꯅꯪꯒꯤ ꯅꯪꯗꯤ ꯆꯥꯛ ꯏꯟꯁꯥꯡ ꯊꯣꯡꯕ ꯍꯩꯔꯗꯤ ꯍꯥꯎꯔꯝꯕꯅꯤꯅꯦ ꯅꯪꯅ ꯊꯣꯡꯕꯁꯦ
ꯍꯥꯎꯕꯅꯦ ꯑꯁ ꯑꯩꯒꯤ ꯏꯃꯥꯅ ꯀꫭ ꯅꯪꯁꯦ ꯆꯥꯛ ꯏꯟꯁꯥꯡꯗꯤ ꯌꯥꯝ ꯊꯣꯡꯕ ꯍꯥꯌꯦ ꯀ ꯍꯥꯏꯕꯅꯦ